ꯑ ꯀꯔꯝ ꯀꯔꯝ ꯄꯥꯜꯂꯤꯕꯒꯦ
ꯎꯝ ꯑꯣꯄꯥꯟꯗ ꯄꯥꯜꯂꯤꯅꯦ
ꯀꯔꯤꯅꯣ ꯇꯨꯝꯃꯕꯣ
ꯇꯨꯝꯗꯤ ꯇꯨꯝꯗꯤ
ꯍꯧꯒꯠꯂꯣ ꯍꯧꯒꯂꯣ ꯅꯃꯤ ꯉꯣ
ꯀꯔꯝ ꯀꯔꯝ ꯄꯥꯜꯂꯤꯒꯦ ꯍꯥꯏꯕꯁꯤꯗ ꯑꯩꯈꯣꯏꯗꯤ ꯇꯥꯏꯃꯤꯡꯗꯨ ꯃꯇꯨꯡ ꯏꯟꯅ ꯄꯪꯄꯥꯟꯗ ꯄꯥꯝꯕꯅꯤꯅꯀꯣ ꯀꯔꯝꯕ ꯃꯑꯣꯡꯅꯣꯅ ꯈꯜꯂꯝꯃꯤ
ꯐꯨꯠꯕꯣꯜꯒꯤ ꯌꯦꯡꯉꯣꯏꯗ꯭ꯔꯣ
ꯄꯣꯠꯒ ꯌꯦꯡꯉꯣꯏꯗ ꯑꯩꯈꯣꯏꯗꯤ ꯄꯥꯎ ꯇꯥꯕ
ꯃꯤꯁ ꯀꯔꯤ ꯃꯅꯤꯄꯨꯔ ꯄꯨꯝꯅꯃꯛꯅ ꯐꯨꯠꯕꯣꯜꯒꯤꯗꯃꯛ ꯐꯨꯅꯔꯒ ꯅꯪꯅ ꯐꯨꯠꯕꯣꯜ ꯌꯦꯡꯉꯣꯏ ꯑꯗꯨꯗꯤ ꯀꯩꯒꯤꯅꯣ
ꯑꯩꯈꯣꯏꯗꯤ ꯁꯥꯟꯇꯤꯁꯦ ꯌꯥꯝ ꯄꯥꯝꯕ ꯍꯥꯏꯇꯥꯔꯦ
ꯌꯦ ꯀꯩꯕꯥ ꯏꯁꯩ ꯑꯃ ꯂꯩꯕꯗ ꯑꯗꯣ ꯀꯅꯥꯅꯣ ꯑꯃꯒꯤ ꯀꯥꯎꯔꯦ ꯁꯤꯡꯒꯔꯗꯣ ꯀꯩꯕ ꯂꯥꯟ ꯄꯥꯝꯗꯦ ꯑꯩ ꯈꯣꯏ ꯇꯧꯗ
ꯑꯥ ꯎꯇꯝꯒ
ꯎꯗꯝ ꯂꯅꯦ ꯑꯗꯨꯒ ꯋꯥ
ꯎꯝ
ꯎꯝ
ꯂꯥꯟ ꯄꯥꯝꯖꯗꯦ ꯑꯩꯈꯣꯏꯗꯤ
ꯎꯝ ꯍꯣꯏꯅꯦ ꯍꯣꯏꯅꯦ ꯕꯦꯔꯤ ꯕꯦꯔꯤ ꯏꯪꯅ ꯆꯤꯛꯅ ꯂꯩꯕ ꯄꯥꯝꯕ ꯃꯤ ꯑꯣꯏꯕꯖꯥꯠꯅꯤ
ꯑ ꯑꯗꯨ ꯉꯥꯏ ꯑꯩꯈꯅꯦ ꯍꯧꯖꯤꯛꯀꯤ ꯃꯦꯁꯤ ꯄꯥ ꯃꯦꯍꯗꯅꯦ
ꯌꯦꯁ
ꯑ ꯃꯤꯁꯤ ꯄꯥꯝꯃꯤ ꯃꯔꯝꯗꯣꯝꯇ ꯍꯥꯏꯔꯨꯔꯕꯅꯤ
ꯑꯩꯁꯨ ꯈꯪꯗꯦ ꯑꯩꯅ ꯏꯍꯥꯟ ꯍꯥꯟꯕ ꯐꯨꯠꯕꯣꯜ ꯌꯦꯡꯕꯗ ꯑꯁꯤꯁꯦ ꯀꯅꯥꯅꯣ ꯍꯪꯕꯗ ꯃꯦꯁꯤꯅꯦ ꯍꯥꯏꯔꯦ ꯑꯗꯨ ꯒꯣꯜ ꯆꯠꯂꯦ ꯑꯗꯩ ꯄꯥꯝꯈ꯭ꯔꯦꯗ
ꯄꯥꯝꯃꯤ ꯃꯅꯝꯁꯦ ꯑꯣ ꯑꯗꯨꯒꯤ ꯈꯨꯐꯝꯝꯗꯨꯅꯁꯨ ꯗꯗ ꯄꯥꯝꯃꯤ ꯈꯠꯅ ꯀꯦꯅ ꯂꯩꯃꯦꯕꯀꯣ ꯌꯥꯏꯏ ꯌꯥꯏ ꯑ
ꯃꯅꯤꯄꯨꯔ ꯇꯪꯈꯥꯏ ꯃꯤ ꯍꯥꯏꯁꯦ ꯁꯨꯃꯥꯏꯅ ꯂꯣꯏ ꯄꯥꯝꯃꯝꯅꯤꯅꯦ ꯑꯗꯨꯒ ꯑꯗꯨꯒꯅꯦꯦ ꯃꯥ ꯐꯨꯠꯕꯣꯜ ꯁꯥꯟꯅꯕ ꯎꯗ꯭ꯔꯤ ꯎꯗ꯭ꯔꯤꯉꯩꯗ ꯄꯥꯝꯃꯤꯅꯦ ꯃꯤꯅꯅꯦ ꯃꯥꯥꯏꯅꯦ ꯃꯥꯔ ꯍꯥꯏꯔꯒ ꯃꯃꯤꯡꯗꯨꯗ ꯌꯥꯝ ꯐꯖꯩꯑꯅ ꯉꯥꯎꯔꯦ ꯑꯗꯨꯒ ꯃꯁꯛ ꯌꯦꯡꯉꯦ ꯑꯗꯨꯗꯤ ꯐꯖ ꯑꯣ ꯑꯁꯤꯁꯦ ꯄꯥꯝꯃꯦꯅ ꯈꯟꯈ꯭ꯔꯦ ꯑꯃ ꯀꯩꯅꯣꯒꯤ ꯁꯀꯤꯔꯥꯅ ꯏꯁꯩ ꯁꯛꯄ ꯃꯇꯝꯒꯤ ꯋꯥꯔꯜ ꯀꯞꯇꯣ
ꯎꯝ
ꯂꯣꯏꯍ ꯂꯣꯏꯕ ꯏꯥꯡꯁꯦ ꯁꯨꯛꯪ ꯈꯪꯗꯅ ꯑꯗꯨꯝ ꯄꯥꯝꯝꯕꯅꯤ ꯑꯗꯨꯝ ꯄꯥꯝꯕ ꯂꯑꯦꯖꯤꯛꯇꯤ ꯑꯗꯨꯝ ꯄꯥꯝꯃꯦ ꯃꯦꯁꯤꯁꯨ ꯑꯗꯨꯃꯥꯏꯅ ꯇꯧꯔꯤꯁꯦ ꯂꯣꯌꯦꯜꯒꯤ ꯆꯥꯡꯁꯦ ꯈꯪꯉꯦꯗꯅ ꯁꯥꯔ
ꯑꯩꯈꯣꯏꯅ ꯂꯨꯨꯔꯜꯗꯕ ꯄꯥꯝꯃꯤꯁꯤꯗꯤ ꯀꯩꯒꯤꯅꯣ ꯈꯪꯉꯕ
ꯁꯍꯤꯒꯤ
ꯐꯨꯠꯕꯣꯜ ꯄ꯭ꯂꯦ ꯐꯨꯠꯕꯣꯜ ꯄ꯭ꯂꯦꯌꯔ ꯈꯛꯇ ꯅꯠꯇꯦꯁꯦ ꯍꯧꯖꯤꯛꯀꯤ ꯄ꯭ꯔꯣꯐꯦꯁꯟ ꯈꯨꯗꯤꯡꯃꯛꯇꯅꯦ ꯃꯁꯥꯒꯤ ꯄ꯭ꯔꯣꯐꯦꯁꯟ ꯐꯖꯗ ꯐꯖꯅ ꯗꯦꯗꯤꯀꯦꯠ ꯇꯧꯕ ꯑꯗꯨꯒ ꯀꯠꯊꯣꯛꯄꯁꯦ ꯑꯁꯤꯁꯦ ꯁꯨꯝ ꯌꯦꯡꯀꯥꯟꯗ ꯔꯣꯅꯥꯜꯗꯣꯅ ꯍꯦꯜꯂꯦꯕ
ꯏꯁ ꯃꯣꯏ ꯑꯇꯩꯗꯤ ꯀꯠꯊꯣꯛꯇꯕꯩ ꯇꯥꯏꯞꯇ
ꯑꯗꯨ ꯔꯥꯟꯗꯣ ꯌꯦꯡꯗꯔꯗꯤ ꯀꯠꯊꯣꯛꯇꯒ ꯆꯞ ꯃꯥꯟꯅꯗꯣꯏꯅꯤ ꯍꯥꯏꯗꯤ ꯃꯥꯒꯤ ꯃꯥꯒꯤ ꯗꯤꯁꯤꯄ꯭ꯂꯤꯟ ꯀꯣ ꯍꯧꯖꯤꯛ ꯃꯥ ꯆꯤꯟꯖꯥꯛ ꯀ ꯇꯨꯃ ꯐꯖꯅ ꯀꯛꯊꯔꯤꯀꯣ ꯍꯥꯏꯗꯤ ꯃꯥꯏ ꯁꯥꯟꯅꯕꯗ ꯁꯣꯛꯂꯛꯄ ꯌꯥꯗꯕ ꯆꯤꯟꯖꯥꯛ ꯑꯝꯇ ꯆꯥꯗ꯭ꯔꯦ ꯑꯗꯨꯒ ꯄꯥꯔꯇꯤ ꯇꯧꯕ ꯈꯣꯠꯄ ꯑꯇ ꯇꯧꯗ꯭ꯔꯦ ꯑꯗꯨꯒ ꯃꯒꯤ ꯇ꯭ꯔꯦꯅꯤꯡ ꯁꯦꯁꯟꯁꯦ ꯁꯨꯀꯥꯏ ꯀꯥꯏꯗꯣꯏꯗꯅꯦ ꯐꯖꯅ ꯍꯣꯠꯅꯩꯑꯕ ꯍꯥꯔꯠ ꯋꯥꯔꯛꯀꯤ ꯗꯗꯤꯐꯤꯅꯤꯁꯟꯁꯤꯗꯤ ꯔꯣꯅꯥꯜꯗꯣ ꯑꯣꯏꯗꯣꯏꯅꯦꯕ ꯃꯥꯗꯤ ꯍꯩꯔꯒ ꯄꯣꯛꯂꯛꯄ ꯅꯠꯇꯦꯕ ꯑ ꯃꯦꯁꯤ ꯍ ꯍꯩꯌꯦꯕꯀꯣ ꯑꯗꯨ ꯃꯣꯏꯗꯨꯅ ꯒꯤꯐꯇꯦꯠ ꯇꯦꯂꯦꯟ ꯍꯥꯏꯇꯥꯔꯦꯅꯦ
ꯍꯣꯏ
ꯔꯥꯎꯟꯗ ꯑꯩꯅ ꯍꯥꯏꯔꯛꯄꯅꯦꯕ ꯑꯗꯨ ꯀꯟꯅꯣ ꯍꯣꯠꯅꯖꯕ ꯑꯩꯈꯣꯏꯗꯗꯤ ꯔꯣꯅꯥꯜꯗꯣꯁꯦ ꯑꯩꯈꯣꯏ ꯑꯥꯏꯗꯣꯜꯅꯦ ꯍꯥꯏꯇꯥꯔꯦ ꯑꯗꯨ ꯌꯥꯝ ꯄꯥꯝꯖꯕꯒꯤ ꯋꯥꯅꯤꯗ
ꯑꯗꯣ ꯃꯣꯏꯒꯤ ꯇꯤꯝꯗꯣ ꯑꯩꯅ ꯌꯥꯝ ꯏꯍꯥꯟ ꯍꯥꯟꯕ ꯔꯣꯅꯥꯜꯗꯣꯒꯤ ꯃꯦꯠꯁ ꯌꯦꯡꯉꯛꯄꯗꯒꯤꯩ ꯍꯧꯅ ꯃꯣꯏ ꯇꯤꯝꯁꯦ ꯅꯨꯡꯁꯤꯗꯕꯅꯦ ꯌꯥꯝꯅ
ꯎꯝ ꯑꯗꯨ
ꯃꯥ ꯃꯇꯣꯝꯗꯅ ꯄꯨꯕꯩ ꯇꯥꯏꯞꯇꯀꯣ ꯑꯃꯨꯛꯃꯨꯛ ꯍꯦꯛꯇ ꯇꯧꯋꯦ ꯍꯥꯏꯕ
ꯎꯝ ꯑꯗꯨ ꯇꯧꯕꯤ ꯃꯣꯏꯁꯨ ꯍꯟꯗꯛꯀꯤ ꯋꯥꯔꯜ ꯀꯞꯁꯤꯁꯨꯅꯦ ꯇꯤꯝ ꯇꯤꯝ ꯄꯨꯜꯂꯞꯇ ꯂꯤꯡꯕ ꯇꯥꯔꯗꯤ ꯔꯒ꯭ꯔꯥꯎꯟꯗꯣ ꯑꯩꯈꯣꯏ ꯇꯤꯝꯅ ꯏꯂꯤꯡ ꯂꯤꯡꯉꯦꯕ ꯃꯣꯏ ꯃꯦꯁꯤ ꯍꯣꯏꯒꯤ ꯇꯤꯝꯒ ꯌꯦꯡꯅꯔꯁꯨ ꯑꯩꯈꯣꯏꯁꯨ ꯀꯣꯑꯣꯗꯤꯅꯦꯁꯟꯗ ꯌꯦꯡꯅꯔꯀꯥꯟꯗꯗꯤ ꯃꯦꯁꯤ ꯍꯣꯏꯒꯤ ꯇꯤꯝꯁꯤꯅ ꯀꯃꯥꯏꯅ ꯇꯧꯒꯒ ꯇꯤꯝ ꯑꯃ ꯍꯠ ꯂꯩꯔꯗꯤ ꯂꯤꯗꯔ ꯌꯥꯎꯗ ꯌꯥꯗꯦꯗꯅ ꯎ ꯑꯗꯨ ꯂꯤꯗꯔꯗꯣ ꯃꯣꯏꯗꯤ ꯃꯦꯆꯤꯅꯤꯅ ꯃꯌꯥꯝ ꯄꯨꯜꯂꯞ ꯌꯥꯅꯔꯒ ꯇꯧꯕꯒꯤ ꯀꯣꯔꯇꯅ ꯇꯧꯕꯒꯤ ꯃ ꯉꯝꯋꯥꯅꯦ ꯔꯣꯗꯣ ꯑꯗꯨꯅꯣ ꯀꯃꯥꯏꯅ ꯇꯧꯒꯦ ꯔꯥꯎꯗꯣꯅ ꯃꯣꯏꯗꯒꯤ ꯍꯦꯜꯜꯂꯤꯁꯦ ꯃꯣꯏ ꯃꯁꯥꯁꯨ ꯈꯪꯉꯤꯅꯦꯕꯀꯣ ꯑꯗꯣ ꯃꯣꯏ ꯂꯤꯗꯔꯁꯦ ꯃꯣꯏꯅ ꯑꯣꯚꯔ ꯁꯦꯗꯨꯜ ꯇꯧꯅ ꯅꯝꯊꯅꯕ ꯍꯣꯠꯅꯕꯩꯅꯦꯕ
ꯑꯧ ꯍꯣꯏ ꯍꯟꯗꯛꯀꯤ ꯒꯦꯝ ꯑꯃ ꯎ ꯍꯟꯗꯛ ꯑꯃ ꯃꯣꯏꯅ ꯉꯝꯒꯤꯈꯤꯕꯗꯨ ꯅꯠꯇꯕ ꯑꯃ ꯑꯃ ꯑꯉꯥꯡꯗ ꯄꯨꯈꯤꯕꯗꯨꯣ ꯑꯗꯨꯒꯤ ꯒꯦꯝꯗꯣ ꯌꯦꯡꯕꯗ ꯌꯥꯝ ꯁꯥꯎꯅꯤꯡꯕꯅꯦ ꯍꯥꯏꯕ ꯃꯣꯏ ꯇꯤꯝꯈꯩꯗꯣ ꯑꯩ ꯑꯗꯨꯅ ꯑꯍꯥꯟꯕ ꯣꯏ ꯌꯦꯡꯉꯦꯕ ꯑꯗꯨ ꯈꯣꯏꯗꯧ ꯁꯧꯒꯠꯄꯁꯤꯗꯤ ꯍꯥꯏꯗꯤ ꯑꯃꯉ ꯁꯥꯟꯅꯕ ꯃꯥꯟꯕꯗꯣ ꯌꯥꯝꯅ ꯈꯪꯗꯦ ꯃꯇꯦꯛ ꯃꯇꯦꯛ ꯑꯗꯨ
ꯑꯩꯣꯏꯅ ꯂꯩꯀꯥꯏꯗ ꯁꯤꯡꯅꯔꯀꯥꯟꯗ ꯃꯤꯗꯣ ꯇꯤꯝꯗꯣ ꯈꯨꯗꯛꯇꯤ ꯁꯦꯝꯃꯒ
ꯃꯣꯏ ꯃꯁꯦꯟ ꯈꯪꯅꯗꯕꯩ ꯇꯥꯏꯞꯇꯒ ꯍꯥꯏꯗꯤ ꯒꯣꯜ ꯆꯜꯂꯒꯅ ꯑꯃ ꯃꯇꯣꯝꯗꯩ ꯑꯣꯏꯕ ꯇꯥꯏꯞꯇ ꯄ꯭ꯔꯣꯇꯨꯒꯜ ꯑꯣꯏꯅ ꯁꯥꯟꯅꯕ ꯃꯥꯜꯂꯛꯇ꯭ꯔꯕꯗꯣ ꯁꯤꯡꯒꯜ ꯁꯤꯡꯒꯜ ꯁꯥꯟꯅꯕꯩ ꯇꯥꯏꯞꯇꯀꯣ
ꯎꯝ ꯑꯗꯨꯒꯤꯅꯦ ꯑꯩꯅ ꯌꯦꯡꯉ ꯑꯗꯣ ꯉꯝꯕꯩ ꯄꯥꯎꯗꯣ ꯇꯥꯔꯀꯥꯟꯗꯗꯤ ꯅꯨꯡꯉꯥꯏꯗꯅ ꯑꯩꯗꯁꯝ ꯑ
ꯑꯗꯨꯒꯤ ꯃꯇꯨꯡꯗ ꯑꯃ ꯃꯣꯏꯅ ꯉꯝꯕꯗꯣ ꯑꯗꯨꯗꯨꯃꯗꯤ ꯈꯔ ꯐꯖꯅ ꯁꯥꯟꯅꯩꯀꯣ ꯑꯍꯥꯟꯩꯗꯨꯙ ꯌꯥꯝ ꯐꯥꯎꯅꯤꯡꯈꯤꯕꯅꯦ ꯃꯊꯪꯒꯤꯗꯨꯗꯩꯗꯤ ꯍꯣꯏ ꯃꯣꯏ ꯈꯔ ꯌꯥꯈ꯭ꯔꯦ
ꯍꯥ ꯃꯣꯏ ꯈ꯭ꯋꯥꯏ ꯑꯍꯥꯟꯕ ꯃꯤꯁꯤꯗꯤ ꯁꯨꯡꯌꯥ ꯌꯥꯈꯤꯗ꯭ꯔꯦ
ꯎꯝ
ꯑꯣ ꯃꯣꯏꯁꯨ ꯃꯣꯏꯁꯨ ꯑꯗꯨꯗꯤ ꯈꯔꯗꯤ ꯈꯪꯗꯤꯦ ꯈꯪꯉꯝꯃꯅꯦꯕ
ꯑ
ꯑꯗꯨꯅ ꯍꯧꯖꯤꯛꯀꯤ ꯃꯣꯏ ꯀ꯭ꯔꯣꯑꯁꯤꯌꯥꯒ ꯁꯥꯟꯅꯕꯗꯣ ꯂꯨꯀꯥ ꯃꯣꯗ꯭ꯔꯤꯛꯀ ꯑꯗꯨꯗꯣ ꯑꯗꯨ ꯍꯧꯨꯖꯤꯛꯀꯤ ꯃꯣꯏ ꯂꯨꯀꯥ ꯃꯣꯗꯔꯤꯒꯤ ꯇꯤꯝꯗꯨꯁꯨ ꯌꯥꯝ ꯀꯩꯅꯣ ꯍꯥꯏ ꯅꯣꯛꯄ ꯇꯤꯝ ꯅꯠꯇꯕꯅꯦꯕ ꯑꯔꯤꯡꯕ ꯇꯤꯝꯅꯦꯕ ꯑꯗꯨꯗ ꯝ ꯃꯤꯗ ꯁꯨꯝ ꯃꯣꯏꯗ ꯀꯣꯑꯣꯗꯤꯅꯦꯁꯟ ꯈꯔꯗꯤ ꯐꯖꯔꯛꯄ ꯍꯧꯔꯝꯅꯦꯕ
ꯎꯝ
ꯑꯗꯣ ꯅꯪꯁꯨ ꯃꯤꯁꯤ ꯁꯧꯒꯠꯂꯨ ꯑꯩꯁꯨ ꯄꯣꯔꯇꯨꯒꯜ ꯁꯧꯒꯠꯂꯤ ꯀꯟꯅ
ꯑꯩ ꯈꯜꯂꯤꯁꯦ ꯅꯃꯔꯖ ꯀꯩꯅꯣꯝꯃ ꯐꯪꯉꯗꯤ ꯐꯅꯤ ꯁꯤꯅꯦ ꯑꯩꯅ ꯈꯜꯂꯤꯁꯦ ꯍꯟꯗꯛꯁꯦ
ꯎꯝ
ꯍꯥꯏꯗꯤ ꯑꯃꯔꯣꯝꯗ ꯍꯥꯏꯔꯗꯤ ꯃ ꯁꯤꯤꯁꯨ ꯑꯗꯨꯝ ꯃꯃꯥꯡ ꯆꯍꯤ ꯐꯪꯈꯤꯕꯅꯤꯅ ꯂꯩꯗ ꯑꯗꯨꯝ ꯌꯥꯔꯦ ꯃꯥꯁꯦ ꯑꯗꯨꯝ ꯂꯩꯗꯧ ꯂꯩꯔꯦꯅ ꯃꯥ ꯏꯜꯂꯒꯦ ꯁꯤꯗꯣ ꯑꯗꯩꯗꯤ ꯔꯣꯅꯥꯜ ꯑꯗꯨꯁꯨ ꯍꯥꯏꯕ ꯋꯥꯅꯤ ꯃꯤꯅ ꯑꯃ ꯍꯥꯏꯕꯗꯣ ꯎ ꯑꯥꯔꯖꯦꯟꯇꯤꯅꯥꯅ ꯉꯝꯃꯦ ꯔꯣꯅꯥꯜꯗꯣ ꯑꯗꯨꯝ ꯃꯃꯤꯡ ꯑꯗꯨꯝ ꯆꯠꯅꯤ ꯑꯔꯖꯦꯟꯇꯤꯅꯥ ꯄꯣꯔꯦ ꯔꯣꯅꯥꯜꯗꯣ ꯃꯃꯤꯡꯒꯤ ꯑꯗꯨꯝ ꯆꯠꯅꯤ ꯑꯗꯨꯥꯏꯅ ꯑꯗꯨꯝ ꯃꯣꯏꯗꯣ ꯑꯗꯨꯝ ꯃꯌꯦꯛ ꯃꯥꯡ ꯂꯩꯗꯧꯔꯕꯝꯅꯤꯅꯣ ꯀꯣ ꯂꯥꯁ ꯋꯥꯔꯜ ꯀꯞꯅꯦ ꯍꯥꯏꯕꯒꯤ ꯁꯨꯝ ꯑꯃꯔꯣꯝꯗ ꯑꯃꯨꯛꯁꯨ ꯈꯟꯕ ꯋꯥꯅꯦꯕ ꯑꯗꯨ ꯑꯁꯦꯡꯕꯩ ꯑꯃꯨꯛ ꯍꯥꯏꯔꯗꯤ ꯅꯦꯃꯥꯔ ꯍꯣꯏꯖꯤ ꯄꯨꯔꯥ ꯃꯥꯡꯈꯤꯗꯕ ꯑꯣꯏ ꯇꯥꯏꯞ ꯇꯧꯕꯅꯦ ꯃꯣꯏ ꯀꯩꯅꯣꯝ ꯄꯥꯏꯍꯧꯔꯤ ꯐꯥꯗꯣ
ꯃꯥ ꯄ꯭ꯂꯦꯌꯔꯁ ꯍꯧꯖꯤꯛꯀꯤ ꯃꯥꯗꯤ ꯄꯥꯏꯍꯧꯔꯦꯅ ꯈꯜꯁꯦꯕꯀꯣ ꯑꯗꯣ ꯐꯅ ꯄꯥꯏꯍꯧ ꯇꯥꯥꯔꯁꯨ ꯂꯨꯔꯥꯟꯗꯣꯏ ꯃꯦꯁꯤ ꯃ ꯑꯗꯨꯁꯨ ꯃꯣꯏꯗ ꯍꯦꯟꯅ ꯐꯥꯎꯕ ꯍꯩꯕ ꯃꯌꯥꯝ ꯃꯃꯤꯡ ꯆꯠꯄ ꯃꯌꯥꯝ ꯌꯥꯎꯔꯦꯗꯅ ꯑꯗꯨꯏꯁꯨ ꯅꯥꯀꯣꯡꯗꯒꯤ ꯂꯩꯍꯧꯕꯁꯦ ꯔꯣꯅꯥꯜꯗꯣ ꯃꯦꯁꯤ ꯍꯥꯏꯅ ꯐꯨꯠꯕꯣꯜꯂ ꯍꯥꯏꯕ ꯔꯣꯅꯥꯜꯗꯣ ꯃꯦꯁꯤ ꯍꯥꯏꯅ ꯑꯅꯤꯁꯦ ꯁꯨꯝ ꯂꯩꯕꯅꯦꯕ ꯑ ꯍꯧꯖꯤꯛ ꯍꯧꯖꯤꯛ ꯃꯥꯒꯤ ꯃꯕꯥꯅꯤꯒꯤ ꯔꯥꯏꯕꯦꯜꯔꯤ ꯑꯗꯨꯒ ꯕꯥꯅꯤꯒꯤ ꯄ꯭ꯂꯦ ꯐꯖꯕ ꯈꯣꯠꯄ ꯃꯦꯁꯤꯁꯨ ꯄ꯭ꯂꯦꯗꯤ ꯐꯖꯅ ꯐꯖꯩ ꯃꯥꯒꯤ ꯗ꯭ꯔꯤꯕꯂꯤꯡꯗꯣ ꯍꯥꯏꯗꯤ ꯃꯌꯥꯝ ꯕꯣꯜ ꯆꯦꯟꯕ ꯈꯨꯆꯦꯟꯗꯣ ꯌꯥꯝ ꯐꯖꯕꯅꯦꯕ ꯃꯥꯒꯤ
ꯎꯝ ꯅꯍꯥꯟ ꯇꯤꯔꯣ ꯄꯅꯦꯗ ꯇꯥꯛꯑꯝꯕꯅꯤ ꯅꯍꯥꯟꯒꯤ ꯃꯦꯠꯁꯇꯨ ꯌꯦꯡꯕꯗ ꯑꯃ ꯃꯣꯏ ꯀꯟꯅꯔꯒ ꯁꯥꯟꯅꯕꯗꯣ ꯑ ꯍꯟꯗꯛ ꯂꯦꯇꯦꯁ ꯁꯥꯟꯅꯕꯗ ꯀꯥꯞꯄꯣ ꯕꯔꯗꯦ ꯍꯥꯏꯕ꯭ꯔꯥ ꯅꯦꯒ꯭ꯔꯣꯒꯤ ꯂꯝꯗꯣ ꯑꯗꯨꯒ ꯁꯥꯟꯅꯕꯗꯅꯦ ꯃꯣꯏꯒꯤ ꯗꯤꯐꯦꯟꯁꯇꯣ ꯌꯥꯝ ꯌꯥꯝ ꯂꯤꯡꯉꯦꯕꯀꯣ ꯑꯇꯣꯞꯄꯗꯨꯒꯤ ꯑꯗꯨꯒ ꯃꯦꯁꯤ ꯍꯣꯏ ꯃꯣꯏ ꯗ꯭ꯕ꯭ꯂꯤꯡ ꯇꯧꯔꯒ ꯕꯣꯜ ꯄꯄ ꯄꯨꯁꯟꯕ ꯁꯨꯡꯉꯝ ꯉꯝꯗꯕꯗꯣ ꯈꯪꯕ꯭ꯔꯥ ꯌꯥꯝ ꯋꯥꯅ ꯁꯟꯖꯥꯠꯅꯦ ꯈꯪꯕ꯭ꯔꯥ
ꯎꯝ
ꯍꯥꯏꯗꯤ ꯕꯣꯜꯗꯣ ꯃꯣꯏꯒꯤ ꯀꯩꯅꯣꯐꯧ ꯆꯪꯉꯛꯄ ꯁꯨꯡꯉꯝ ꯉꯝꯗꯕꯗ ꯑꯗꯨꯝ ꯃꯦꯟ ꯑꯣꯏꯅ ꯍꯧꯔꯛꯄ ꯈꯛꯇꯪꯗꯨꯒ ꯅꯠꯇꯕ ꯑꯗꯨꯝ
ꯃꯣꯏ ꯒꯣꯜ ꯀꯤꯞꯄꯔꯗ ꯌꯥꯝ ꯐꯖꯩꯌꯦ
ꯍꯣꯏ ꯃꯣꯏꯒꯣꯜ ꯀꯤ ꯄꯔꯨ ꯃꯥ ꯃꯥꯒꯤ ꯃꯦꯝꯁꯨ ꯚꯥꯏꯔꯦꯜ ꯆꯠꯂꯤꯗꯨꯗꯤ ꯃꯥꯅ ꯃꯔꯝ ꯑꯣꯏꯔꯒ ꯃꯣꯏꯗꯣ ꯀꯩꯅꯣ ꯇꯧꯔꯤꯅꯦꯅ ꯃꯥꯏ ꯃꯥꯡ ꯉꯥꯛꯇ
ꯃꯥꯅꯦ ꯍꯥꯏꯗꯤ ꯑꯃꯁꯨ ꯊꯦꯡꯅꯈꯤꯕꯅꯤꯅꯦ ꯍꯥꯏꯗꯤ ꯄꯣꯔꯦꯅ ꯑ ꯍꯥꯏꯗꯤ ꯑꯉꯝꯕ ꯈꯛꯇ ꯅꯤꯡꯁꯤꯡꯍꯧꯅꯤ ꯍꯥꯏꯕ ꯂꯩꯇꯦ
ꯎꯝ ꯖꯄꯥꯟꯒ ꯑꯄꯣꯕ ꯀꯥꯡꯕꯨꯗ ꯍꯟꯗꯛꯀꯤ ꯀꯩꯅꯣ ꯍꯥꯏꯗꯤ ꯃꯌꯥꯝꯗ ꯏꯃꯣꯁꯟ ꯑꯃ ꯇꯧꯔ ꯂꯩꯔꯤꯁꯦ ꯖꯄꯥꯟꯒꯤꯗꯨ ꯑꯗꯨꯒ ꯍꯟꯗ ꯃꯣꯏꯒꯤꯗꯨꯒ
ꯁꯤꯗꯩꯅ ꯏꯁꯄꯣꯔꯠꯁꯀꯤ ꯐꯖꯔꯤꯁ
ꯎꯝ
ꯁ ꯑꯈꯣꯏꯗ ꯀꯩꯅꯣ ꯁꯚꯟ ꯔ ꯋꯥꯔꯤꯔꯤ ꯌꯦ ꯃꯥꯒꯤ ꯇ ꯑ
ꯎꯝ ꯍꯟꯗꯛꯀꯤ ꯂꯝꯗꯣ ꯀꯥꯄꯣꯛꯑꯕꯔ ꯍꯥꯏꯕ꯭ꯔꯥ ꯀꯩꯕ ꯑꯗꯨꯒꯤ ꯂꯝꯗꯣ ꯑꯩꯈꯣꯏ ꯀꯥꯟꯅ ꯍꯥꯏꯕ ꯄꯣꯄꯨꯂꯦꯁꯟ ꯌꯥꯝ ꯄꯤꯛꯄ ꯂꯝꯅꯤ ꯃꯅꯤꯄꯨꯔꯅ ꯍꯦꯟꯅ ꯄꯣ ꯟ ꯆꯥꯎꯋꯦ ꯁ ꯌꯥꯝꯅ ꯄꯤꯛꯄ ꯂꯝꯅꯦ ꯑꯗꯨꯒ ꯋꯥꯔꯜ ꯀꯞꯇ ꯃꯣꯏꯅ ꯅꯈ꯭ꯔꯦ
ꯍꯣꯏ ꯑꯗꯨꯗꯣ ꯍꯧꯖꯤꯛꯀꯤ ꯃꯣꯏꯗꯤ ꯄꯨꯖꯅ ꯃꯥꯏ ꯄꯥꯛꯄ ꯑꯃꯔꯣꯝꯗ ꯃꯥꯏ ꯄꯥꯛꯄ ꯑꯣꯏꯔꯝꯃꯤꯅ
ꯎꯝ ꯍꯥꯏꯗꯤ ꯃꯣꯏꯅ ꯐꯦꯁ ꯇꯧꯔꯤꯗꯨꯁꯨ ꯑꯥꯔꯖꯦꯟꯇꯤꯅꯥꯅꯤꯗꯅ ꯍꯥꯏꯗꯤ ꯑꯃꯨꯛ ꯕꯤꯒꯦꯁ ꯁꯅꯦꯕ ꯐꯨꯠꯕꯣꯜꯒꯤꯗ ꯍꯥꯏꯔꯒ ꯑꯗꯨꯛ ꯐꯖꯅ ꯁꯥꯟꯅꯕꯗꯨꯕꯨ ꯍꯥꯏꯗꯤ ꯀꯩꯅꯣ ꯑꯦꯛꯁꯇ꯭ꯔꯥ ꯃꯤꯅꯤꯠ ꯁꯨ ꯀꯩꯅꯣ ꯇꯧꯋꯤꯗꯅ ꯃꯣꯏ ꯑꯗꯨꯏꯗꯣ
ꯎꯝ ꯍꯥꯄꯤꯦ
ꯑꯗ ꯀ ꯇꯔ ꯁꯅꯜ
ꯑꯗꯨꯅꯦ ꯀꯩꯅꯣꯗ ꯕꯨꯀꯤꯡꯗ ꯍꯥꯏꯔꯒꯅꯦ ꯅꯧꯅ ꯊꯣꯛꯂꯛꯏꯕ ꯃꯤ ꯑꯃꯒ ꯃꯣꯏꯒꯤ ꯍꯦꯚ ꯋꯦꯠ ꯆꯦꯝꯄꯤꯌꯟ ꯑꯃꯒ ꯄꯥꯕꯒ ꯆꯞ ꯃꯥꯟꯅꯩꯕ ꯃꯩ ꯁꯥꯟꯅꯕꯤꯗ ꯑꯗꯨꯗ ꯃꯣꯏ ꯃꯁꯥꯒꯤ ꯒ꯭ꯔꯥꯎꯟꯗꯣ ꯐꯖꯅ ꯂꯦꯞꯄ ꯉꯝꯃꯤꯅꯦꯕ
ꯎꯝ ꯔꯣꯅꯥꯜꯗꯨꯣꯒꯤ ꯑꯍꯥꯟꯕ ꯃꯦꯠꯆ ꯄꯣꯔꯇꯨꯒꯜꯒꯤ ꯑꯍꯥꯟꯕ ꯃꯦꯠꯆꯄꯨꯗꯤ ꯑꯗꯨꯏ ꯃꯦꯠꯆ ꯑꯗꯨꯅ ꯍꯦꯟꯅ ꯌꯦꯡꯕ ꯅꯨꯡꯉꯥꯏꯈꯤꯕꯅꯦ
ꯎꯝ
ꯉꯁꯤꯅ ꯀꯩꯅꯣ ꯂꯩꯔꯝꯒꯅꯤꯅꯦ ꯀꯩ ꯍꯥꯏꯕ ꯕꯥꯏꯀꯤꯡ ꯁꯇꯣ
ꯎ ꯍꯂꯥꯟꯦ ꯃꯗꯤ ꯀꯅꯥꯅ ꯑꯣꯏ ꯑꯣꯏꯒꯨꯝ ꯇꯧꯕꯅꯦ ꯅꯣꯔꯋꯦꯔ ꯅꯣꯔꯋꯦ ꯀꯅꯥꯗꯥ ꯍꯥꯏ
ꯎꯝ ꯑꯗꯨꯒ ꯀꯩꯅꯣꯒ ꯂꯩꯔꯝꯒꯅꯤ ꯑꯦꯝꯕꯥꯞ ꯍꯥ ꯍꯣꯏ ꯀꯥꯡꯕꯨꯒ ꯐ꯭ꯔꯦꯟꯁꯀ ꯕꯥꯏꯀꯤꯡ ꯕꯔꯁꯦꯁ ꯀꯩꯅꯣ ꯑꯦꯔꯦ ꯣꯂꯣꯁ ꯅ ꯍꯥꯏ
ꯎꯝ ꯐ꯭ꯔꯦꯁ ꯔꯦꯚꯣꯂꯨꯁꯟꯗꯨꯅꯦ ꯅꯠꯇ꯭ꯔ
ꯃꯣꯏ ꯑꯅꯤ ꯂꯩꯕꯅꯦ ꯉꯁꯤ ꯃꯌꯥꯝ ꯑꯗꯨꯒꯤ ꯉꯁꯤ ꯉꯥꯏꯔꯤꯕꯅꯦ
ꯎꯝ ꯌꯦꯡꯗꯔ
ꯑꯩꯗꯤ ꯌꯦꯡꯉꯣ ꯍꯌꯦꯡ ꯄꯩꯈꯥꯅꯤ ꯑꯩ ꯍꯌꯦꯡ ꯐꯦꯜ ꯂꯣꯏꯕ ꯆꯠꯇꯣꯏꯅꯤ
ꯀꯩꯅꯣ
ꯍꯣꯏ ꯐꯦ ꯑꯣꯏꯅꯅꯕ ꯀꯟꯅ ꯍꯣꯠꯅꯒꯅꯤ ꯌꯦꯁ ꯑꯣꯖꯥꯕꯨ
ꯑꯐ ꯑꯐꯕ ꯄꯥꯎꯇꯥꯛ ꯄꯤꯕꯤꯔꯦ
ꯎꯝ ꯇꯨꯝꯒꯗꯕ ꯋꯥꯠꯂꯤꯕꯔꯣ
ꯇꯨꯃꯅꯤꯗ
ꯇꯨꯝꯃꯨꯔꯣ ꯇꯨꯝꯃ ꯑꯩꯁꯨ ꯇꯨꯝꯃꯨꯔꯒꯦ ꯊꯝꯃꯦ ꯒꯨꯗ ꯅꯥꯏꯠ ꯅꯠꯇꯦ ꯅꯠꯇꯦ ꯃꯪ ꯐꯔꯁꯤ ꯃꯪ ꯐꯔꯁꯤ
ꯃꯣꯡꯐꯔ ꯃꯣꯡꯐꯔ ꯑꯥ